ꯑꯣ
ꯍꯥꯎ
ꯅꯨꯡꯉꯥꯏꯕ꯭ꯔꯣ
ꯅꯨꯡꯉꯥꯢꯌꯦ
ꯆꯥꯛ ꯆꯥꯔꯕꯣ
ꯆꯥꯛ ꯆꯥꯔꯦ ꯅꯪꯗꯤ ꯆꯥꯕ꯭ꯔꯣ
ꯑꯩꯁꯨ ꯆꯥꯔꯦ ꯀꯩ ꯌꯦꯟꯁꯥꯡ ꯆꯥꯔꯒꯦ
ꯑꯥ ꯈꯪꯗ꯭ꯔꯦꯗ
ꯇꯨꯝꯅꯤꯡꯕ ꯃꯈꯣꯟ ꯃꯥꯜꯂꯦꯗ
ꯑꯥ ꯇꯨꯝꯅꯤꯡꯉꯦ
ꯑꯁ ꯁꯤꯡꯖꯨ ꯈꯛꯇ ꯆꯕꯅꯦ ꯏꯟꯁꯥꯡ ꯆꯥꯗ꯭ꯔꯒ
ꯎꯝ
ꯑꯁ ꯑꯗꯨꯗꯤ ꯌꯥꯝ ꯍꯩꯅꯦ
ꯎꯝ ꯌꯥꯝꯅ ꯆꯥꯏ ꯑꯗꯨꯝ
ꯆꯥꯛꯇꯤ ꯌꯥꯝ ꯆꯪꯕꯅꯦ ꯆꯪꯕ꯭ꯔꯅꯦ ꯁꯤꯡꯖꯨ ꯈꯛ ꯆꯥꯕꯕꯣ ꯃꯍꯤꯁꯨ ꯌꯥꯎꯗꯕꯤꯗ
ꯌꯥꯝ ꯆꯪꯉꯦ ꯎꯝ
ꯃꯄꯪ ꯉꯁꯤ ꯉꯁꯤꯗꯤ ꯌꯨꯝꯗ ꯂꯩꯌꯦ
ꯑꯣ
ꯅꯪꯗꯤ
ꯑꯩꯁꯨ ꯌꯨꯝꯗ ꯂꯩꯔꯦ ꯎꯄꯥꯏ ꯂꯩꯇ꯭ꯔꯦ ꯑꯉꯥꯡ ꯁꯦꯟꯅꯕꯒꯤ ꯎꯄꯥꯏ ꯂꯩꯇ꯭ꯔꯦ ꯆꯠꯊꯣꯛꯇ꯭ꯔꯦ ꯆꯠꯊꯣꯛꯄꯁꯨ ꯐꯪꯗꯕ
ꯖꫭꯞ ꯀꯥꯔꯗ ꯆꯠꯕ ꯂꯣꯏꯕ꯭ꯔꯣ
ꯖꯣꯕ ꯀꯥꯔꯠ ꯆꯠꯄ ꯂꯣꯏꯔꯦ ꯍꯣꯢ ꯅꯪꯁꯨ ꯆꯠꯊꯣꯛꯇ꯭ꯔꯕꯣ ꯉꯁꯤꯗꯤ
ꯎꯝ ꯑꯩ ꯉꯁꯤ ꯀꯔꯤꯁꯨ ꯇꯧꯗꯦ ꯇꯨꯝꯔꯒ ꯂꯩꯑꯦ ꯒꯦꯝ ꯁꯟꯅꯥꯔꯒ ꯇꯨꯝꯔꯒ ꯌꯨꯝꯗ ꯂꯩꯌꯦ
ꯃꯥꯏ ꯍꯣꯕꯤ ꯏꯁ ꯇꯨꯝꯕ ꯍꯥꯏꯗꯨꯅꯦ ꯅꯪꯁꯨ
ꯎꯝ ꯆꯕꯥ ꯍꯣꯢ ꯆꯥꯛ ꯇꯨꯒꯅꯤ ꯆꯥꯒꯅꯤ
ꯇꯨꯝꯃꯒ ꯑꯣ ꯆꯥꯒꯅꯤ ꯇꯨꯝꯒꯅꯤ ꯒꯦꯝ ꯁꯥꯟꯅꯥꯒꯅꯤ ꯑꯃꯨꯛ ꯇꯨꯝꯒꯅꯤ
ꯑꯉꯥꯡꯗꯤ ꯇꯨꯝꯕ꯭ꯔꯣ
ꯑꯥ ꯇꯨꯝꯈ꯭ꯔꯦ ꯑꯉꯥꯡꯗꯤ ꯍꯌꯦꯡꯗꯤ ꯀꯥꯏ ꯆꯠꯀꯗ꯭ꯔꯥ
ꯍꯌꯦꯡ ꯑꯦꯛꯖꯥꯝ ꯂꯩꯌꯦ ꯑꯗꯨꯅꯦ
ꯎꯝ ꯑꯥ ꯅꯪ ꯑꯦꯠꯃꯤꯁꯟꯗꯣ ꯑꯦꯠꯃꯤꯁꯟꯗꯣ ꯍꯧꯔꯣ ꯇꯧꯕ ꯂꯣꯏꯔꯕꯣ
ꯃꯟꯗꯦ ꯆꯠꯀꯅꯤ ꯑꯦꯝ ꯕꯤ ꯀꯣꯂꯦꯖꯗ
ꯑꯣ ꯑꯦꯝꯕꯤ ꯀꯣꯂꯦꯁꯗ ꯂꯩꯒꯅꯤ
ꯎꯝ
ꯀꯩ ꯀꯩ ꯁꯕꯖꯦꯛꯅꯣ ꯅꯪꯒꯤꯗꯣ
ꯄꯣꯜ ꯁꯥꯏꯟꯁ ꯀꯥ ꯏꯪꯂꯤꯁ
ꯑꯣ ꯄꯣ ꯜꯁꯥꯏꯟꯁꯀ ꯏꯪꯂꯤꯁ ꯂꯩꯕ꯭ꯔꯥ ꯀꯩꯅꯣꯗ ꯑꯦꯝ ꯕꯤꯗ
ꯑꯣ ꯂꯩꯑꯦ ꯍꯥꯏꯌꯦ ꯖꯣꯒ꯭ꯔꯥꯐꯤ ꯌꯥꯝ ꯌꯥꯝ ꯂꯩꯌꯦ ꯍꯥꯢꯌꯦ ꯅꯥꯏꯟ ꯁꯥꯞꯖꯦꯛꯁ ꯂꯩꯌꯦ ꯍꯥꯏꯌꯦ
ꯑꯣ ꯑꯣ
ꯑꯦꯠꯃꯤꯁꯟꯁꯨ ꯍꯧꯖꯤꯛꯅ ꯇꯧꯋꯦ ꯍꯥꯏꯌꯦ
ꯑꯣ ꯑꯣ ꯌꯥꯝ ꯌꯥꯝ ꯊꯦꯡꯅ ꯇꯧ ꯇꯧꯕ ꯃꯥꯜꯂꯦ ꯑꯗꯨꯗꯤ ꯃꯣꯏꯁꯨ
ꯁꯋꯥꯢ
ꯃꯤ ꯑ ꯀꯩꯅꯣ ꯀꯣꯂꯦꯖ ꯑꯇꯩꯗꯤ ꯂꯣꯏ ꯂꯣꯏꯈ꯭ꯔꯦꯕ ꯎꯝ ꯃꯣꯏꯗꯣ ꯗꯥꯏꯔꯦꯛ ꯑꯦꯠꯃꯤꯁꯟꯔꯥ
ꯍꯥ
ꯀꯩꯅꯣ ꯃꯣꯏꯗꯣ ꯗꯥꯏꯔꯦꯛ ꯑꯦꯠꯃꯤꯁꯟꯂ ꯅꯠꯇ꯭ꯔꯒ ꯑꯃ ꯇꯦꯁ ꯑꯃꯨꯛ ꯇꯧꯕ꯭ꯔꯥ ꯗꯥꯏꯔꯦꯛ ꯑꯦꯗꯃꯤꯁꯟ ꯑꯣ ꯗꯥꯏꯔꯦꯛ ꯑꯦꯠꯃꯤꯁꯟ ꯑꯣꯏꯔꯝ ꯈꯪꯗꯦ ꯑꯩꯁꯨ ꯈꯪꯗꯦꯗ
ꯈꯪꯔꯦ ꯗꯥꯏꯔ ꯑꯦꯗꯃꯤꯁꯟ ꯑꯣꯏ ꯑꯣꯏꯈꯤꯟꯗ ꯑꯣꯏꯕ ꯃꯥꯜꯂꯦ ꯑꯗꯣ ꯑꯩ ꯑꯦꯛꯖꯥꯝ ꯏꯟꯇ꯭ꯔꯥꯟ ꯑꯦꯛꯖꯥꯝ ꯊꯥꯏꯌꯦꯅ ꯑꯗꯣ
ꯑꯣ ꯑꯣ ꯅꯪ ꯊꯥꯔꯤꯀꯣ
ꯎꯝ ꯑꯗꯨꯒꯤ ꯔꯤꯖꯥ ꯌꯨꯁ ꯇꯧꯒꯅꯤ ꯍꯥꯏꯌꯦ
ꯑꯣ ꯍꯣ ꯍꯣ ꯍꯣ ꯍꯧꯖꯤꯛ ꯃꯇꯝꯒꯤꯁꯦ ꯇꯣꯉꯥꯟꯕ ꯃꯥꯜꯂꯦ
ꯎꯝ ꯈꯪꯗꯦꯗ ꯑꯩꯁꯨ ꯃꯟꯗꯦ ꯆꯠꯀꯅꯤ
ꯑꯣ ꯃꯟꯗꯦꯗ ꯀꯅꯥꯒ ꯆꯠꯇꯣꯏꯅꯣ
ꯏꯆꯦ ꯄꯥ ꯈꯪꯗꯦ
ꯃꯟꯗꯦꯗ ꯑꯃꯨꯛ ꯂꯥꯛꯀꯗ꯭ꯔꯥ ꯑꯗꯨꯗꯤ
ꯈꯪꯗꯦ ꯂꯥꯛꯅꯤꯡꯗꯦ ꯏꯝꯐꯥꯜꯗ ꯂꯩꯅꯤꯡꯉꯦ
ꯏꯁ ꯑꯦꯁ ꯅꯤꯡ
ꯍꯥ
ꯇꯨꯝꯅꯤꯡꯕ ꯃꯈꯣꯜ ꯃꯥꯥꯟꯂꯦ ꯑꯣ ꯑꯩ ꯉ ꯉꯁꯥꯏꯅ ꯉꯟꯅ ꯇꯧꯔꯛ ꯇꯧꯔꯛꯇꯗꯤ ꯐꯒꯗꯕ
ꯎꯝ
ꯑꯩ
ꯀꯔꯤꯏꯟꯁꯥꯡ ꯆꯥꯕ꯭ꯔꯥ ꯅꯗꯤ
ꯑꯁ ꯑꯩꯗꯤ ꯀꯩꯔꯣ ꯀꯥꯎꯈ꯭ꯔꯦ ꯎꯁꯣꯏ ꯆꯥꯏ ꯎꯁꯣꯏ ꯎꯝ
ꯍꯥꯎꯕꯔꯣ
ꯁꯣꯏ ꯍꯥꯎꯋꯦ ꯍꯥꯎꯋꯦ ꯍꯥ ꯑꯩꯁꯨ ꯅꯪꯕꯨ ꯑꯗꯨꯝ ꯋꯥꯔꯤ ꯁꯥꯔꯒ ꯇꯨꯝꯅꯤꯡꯕ ꯍꯧꯔꯛꯑꯦ
ꯍꯝ ꯑꯥ ꯍꯌꯦꯡꯗꯤ ꯀꯔꯤ ꯇꯧꯅꯤ
ꯑꯥ
ꯍꯌꯦꯡꯗꯤ ꯅꯪ ꯀꯔꯤ ꯇꯧꯒꯅꯤ ꯊꯕꯛ ꯂꯩꯕ꯭ꯔꯣ
ꯍꯌꯦꯡꯗꯤ ꯑꯗꯨꯝ ꯍꯌꯦꯡꯁꯨ ꯑꯗꯨꯝ ꯂꯩꯒꯅꯤꯗ ꯎꯄꯥꯏ ꯂꯩꯇꯦ ꯑꯉꯥꯡ ꯑꯃꯨꯛꯀ ꯁꯦꯟꯅꯔꯅꯤ ꯑꯃꯨꯛꯀ ꯈꯪꯗꯦ ꯑꯃꯨꯛꯀ ꯑꯣꯛꯆꯥꯛ ꯄꯤꯕ ꯆꯠꯀꯗ꯭ꯔꯥ ꯈꯪꯗꯦ ꯒ꯭ꯌꯥꯟ ꯇꯥꯗꯦꯗ ꯑ ꯍꯌꯦꯡ ꯍꯧꯒꯠꯂꯒ ꯈꯪꯒꯅꯤ ꯄꯨꯡ ꯀꯌꯥꯗ ꯇꯨꯝꯗꯨꯏꯔꯥ ꯅꯪ ꯉꯁꯤ
ꯨꯇꯨꯝꯒꯅꯤ ꯍꯧꯖꯤꯛ ꯇꯨꯝꯒꯅꯤ ꯍꯧꯖꯤꯛ ꯇꯨꯝꯒꯅꯤ
ꯑꯗꯣ ꯍꯌꯦꯡꯗꯤ ꯄꯨꯡ ꯀꯌꯥꯗ ꯍꯧꯒꯠꯀꯗ꯭ꯔꯥ
ꯁꯚꯦꯟꯗ ꯑꯦꯛꯖꯥꯝ ꯆꯠꯅꯤꯡꯉꯥꯢ
ꯑꯣ ꯅꯣꯏ ꯑꯦꯛꯖꯥꯝꯗꯣ ꯄꯨꯡ ꯀꯌꯥꯗ ꯇꯧꯕ꯭ꯔꯥ
ꯇꯦꯟꯗ ꯑꯦꯛꯖꯥꯝ ꯂꯣꯏꯔꯒ ꯄ꯭ꯔꯣꯒ꯭ꯔꯥꯝ ꯑꯃ ꯂꯩ ꯍꯥꯏꯌꯦ ꯇꯜꯂꯦ ꯑꯗꯣ
ꯄ꯭ꯔꯣꯒꯥꯝꯗꯣ ꯅꯪ ꯅꯪꯁꯨ ꯌꯥꯎꯒꯗ꯭ꯔꯥ
ꯎꯝ ꯌꯥꯎꯒꯅꯤ ꯍꯥꯏꯌꯦ ꯌꯥꯎ ꯌꯥꯎꯔꯒ ꯆꯠ ꯆꯠꯄꯗꯣ ꯌꯥꯗꯦ ꯍꯥꯏꯌꯦ
ꯑꯣ ꯌꯥꯎꯗ꯭ꯔꯒ ꯆꯠꯄꯗꯣ ꯌꯥꯗꯦ ꯍꯥꯏꯕ
ꯑꯥ ꯑꯥ
ꯑꯣ ꯃꯣꯏꯗꯣ ꯀꯩ ꯄ꯭ꯔꯣꯒꯥꯝꯅꯣꯅꯦ
ꯈꯪꯗꯦ
ꯅꯨꯡꯉꯥꯏ ꯔꯤꯐ꯭ꯔꯦꯁꯃꯦꯟ ꯐꯖ ꯐꯖꯕ ꯑꯦ ꯀꯩꯅꯣ
ꯑꯥ ꯌꯥꯝꯅ ꯆꯥꯒꯅꯤ ꯔꯤꯐ꯭ꯔꯦꯁꯃꯦꯟꯗꯤ ꯋꯥ ꯉꯥꯡꯕꯗꯤ ꯇꯥꯔꯔꯣꯏ
ꯔꯤꯐ꯭ꯔꯦꯁꯃꯦꯟ ꯈꯛꯇ ꯉꯥꯏꯔꯒ ꯂꯩꯌꯣ ꯋꯥ ꯉꯥꯡꯕꯗꯣ ꯅꯥꯀꯣꯡꯗꯣ ꯊꯤꯡꯉꯒ ꯏꯔꯄꯤꯁꯒꯨꯝꯕ ꯍꯥꯞꯄꯒ
ꯑꯦꯔꯄꯤꯁꯁꯨ ꯂꯩꯗꯦ ꯄꯩꯁꯥ ꯂꯩꯗꯕꯒꯤ
ꯅꯍꯥꯟꯗꯣ ꯀꯩꯅꯣ ꯑꯩ ꯅꯣꯏ ꯅꯪꯒꯤ ꯕ꯭ꯔꯥꯗꯔꯒ ꯏꯕꯥꯅꯤ ꯕꯖꯥꯔ ꯆꯠꯄ ꯃꯇꯝꯗ ꯏꯌꯔꯄꯤꯁ ꯂꯧꯅꯤꯡꯉꯥꯏ ꯇꯧꯕ ꯑꯗꯣ ꯑꯁ ꯑꯦꯠ ꯍꯟꯗ꯭ꯔꯦꯗ ꯍꯥꯏꯕꯒꯤ ꯑꯁ ꯎꯄꯥꯏ ꯂꯩꯇꯕꯗꯣ ꯂꯥꯏꯔꯕꯅꯤꯅꯀꯣ ꯑꯦꯠ ꯍꯟꯗ꯭ꯔꯦꯠ ꯐꯥꯎ ꯂꯩꯕ ꯉꯝꯗ꯭ꯔꯦ
ꯑꯦꯔꯄꯤꯁ ꯗꯣ ꯕ꯭ꯂꯨꯇꯨꯠꯒꯤꯔꯣ ꯋꯥꯏꯔ
ꯑꯣ ꯍꯣꯏ ꯕ꯭ꯂꯨꯇꯨꯠꯒꯤ
ꯑꯦꯠ ꯍꯟꯗ꯭ꯔꯦꯗꯀꯤꯗꯤ ꯐꯔꯔꯣꯏꯍꯦ
ꯈꯪꯗꯦ ꯑꯦꯠ ꯍꯟꯗ꯭ꯔꯦꯠ ꯐꯥꯎ ꯂꯩꯕ ꯉꯝꯗꯕꯅꯦ ꯃꯤ ꯑꯇꯩꯗꯤ ꯀꯩꯅꯣ ꯈꯔ ꯑꯁ ꯌꯥꯝ ꯇꯥꯡꯅꯁꯨ ꯂꯩꯔꯒ ꯄꯥꯏꯅꯕꯅꯦ ꯑꯗꯣ ꯏꯕꯥꯅꯤꯗꯤꯀꯣ ꯑꯁ ꯑꯦꯠꯍꯥꯟꯗ꯭ꯔꯦꯠ ꯐꯥꯎ ꯂꯩꯕ ꯉꯝꯗ꯭ꯔꯦꯍꯦ
ꯑꯩꯗꯤ ꯑꯩꯗꯤ ꯀꯣꯂꯦꯖ ꯆꯠꯂꯗꯤ ꯍꯦꯠ ꯐꯣꯟ ꯂꯧꯒꯅꯤ
ꯍꯣꯏ ꯂꯧꯋꯣ ꯑꯣ ꯅꯪꯗꯤ ꯄꯩꯁꯥ ꯇꯥꯟꯕ ꯌꯥꯝ ꯍꯩꯔꯤꯁꯤꯗꯤ ꯑꯦꯛꯖꯥꯝꯁꯨ ꯆꯠꯂꯤ ꯑꯗꯨꯝ ꯑꯃꯨꯛ ꯂꯥꯛꯏ ꯑꯣꯛꯆꯥꯛꯁꯨ ꯄꯤꯕ ꯆꯠꯂꯤ ꯑꯁ ꯅꯪ ꯌꯥꯝ ꯐꯩꯗ
ꯈꯪꯗ꯭ꯔꯦ
ꯑꯁꯦꯡꯕ ꯍꯥꯏꯔꯒ ꯅꯣꯛꯔꯒ ꯈꯪꯗ꯭ꯔꯦ ꯍꯥꯏꯌꯦ ꯍꯣꯏ ꯍꯥꯏꯌꯣ ꯀꯔꯤꯅꯣ
ꯏꯝꯐꯥꯜ ꯂꯩꯕ ꯀꯥꯟꯗ ꯑꯁ ꯄꯩꯁꯥ ꯀꯔꯤꯁꯨ ꯂꯥꯛꯔꯣꯏꯍꯦ
ꯍꯣꯏ ꯑꯗꯨꯒꯤ ꯋꯥꯕꯨꯗꯤ ꯅꯕꯨꯡꯁꯨ ꯀꯩꯅꯣ ꯐꯔꯁꯨ ꯐꯠꯇ꯭ꯔꯁꯨ ꯇꯣꯂꯣꯞ ꯆꯥꯔꯤꯅꯦ
ꯅꯪ ꯋꯥꯒꯅꯨ ꯋꯥꯈꯜꯗꯣ ꯋꯥꯒꯅꯣꯕ ꯃꯉꯣꯟꯗ ꯈꯔ ꯃꯔꯛ ꯃꯔꯛꯇ ꯅꯤꯌꯣ
ꯎꯝ
ꯑꯆꯥꯄꯣꯠꯒꯨꯝꯕ ꯆꯥꯅꯤꯡꯉꯥꯏ ꯃꯔꯝ ꯃꯔꯛꯇ ꯅꯤꯌꯣ ꯑꯗꯨ ꯅꯠꯇ꯭ꯔꯗꯤ ꯅꯪ ꯑꯆꯥꯄꯣꯠꯒꯨꯝꯕꯗꯣ ꯆꯥꯕ ꯐꯪꯉꯔꯣꯏ
ꯑꯝ
ꯅꯤꯒꯗꯕꯅꯦ ꯀꯩꯅꯣ ꯅꯆꯦꯁꯨ ꯑꯃꯨꯛ ꯀꯩꯅꯣ ꯊꯕꯛ ꯇꯧꯅꯤ ꯍꯥꯏꯗꯥꯏꯅꯦ ꯑꯁ ꯑꯅꯤꯃꯛ ꯇꯣꯂꯣꯞ ꯆꯥꯢꯅ
ꯎꯝ
ꯅꯪ ꯋꯥꯈꯜꯗ ꯌꯥꯝ ꯋꯥꯔꯒ ꯂꯩꯅꯨꯀꯣ ꯑꯁ ꯅꯪꯗꯤ ꯌꯥꯝ ꯑꯣ ꯋꯥꯒꯟ ꯃꯤ ꯃꯥꯂꯦꯗ ꯋꯥꯈꯜ
ꯇꯦꯟꯁꯟ ꯂꯩꯒꯅꯣ ꯍꯥꯏꯕꯅꯦ ꯀꯩꯅꯣ
ꯈꯪꯗ꯭ꯔꯦ
ꯑꯩꯗꯤ ꯅꯪꯕꯨ ꯃꯔꯥꯝꯗ ꯑꯣꯏꯅ ꯐꯒꯅꯤꯇꯅ ꯈꯟꯕꯅꯦ ꯅꯪꯅ ꯂꯩꯅꯤꯡꯗꯕꯗꯣ
ꯑꯁ ꯃꯔꯥꯝ ꯁꯦꯅꯥꯄꯇꯤ ꯑꯗꯨꯗꯨꯗꯤ ꯀꯩꯁꯨ ꯆꯠꯅꯤꯡꯗꯦ ꯃꯥꯒꯤ ꯃꯤꯡꯁꯨ ꯇꯥꯅꯤꯡꯗꯦ ꯏꯁꯤꯡꯁꯨ ꯏꯁꯤꯡꯁꯨ ꯌꯥꯝꯅ ꯂꯩꯇꯦ ꯎꯝ
ꯑꯗꯨꯒꯤꯅꯦꯕ ꯅꯪ ꯍꯥꯏꯔꯤꯁꯦ ꯈꯪꯗ꯭ꯔꯦ ꯃꯔꯥꯝꯁꯨ ꯌꯥꯝ ꯏꯪꯉꯦ ꯍꯥꯏꯕꯅꯦꯀꯣ
ꯎꯝ ꯑꯩ ꯇꯨ ꯊꯥꯎꯖꯟ ꯇ꯭ꯋꯦꯟꯇꯤ ꯋꯥꯟꯗ ꯂꯩꯌꯦ ꯖꯅꯨꯋꯥꯔꯤ ꯐꯦꯕꯋꯥꯔꯤ ꯃꯥꯔꯆ
ꯖꯅꯋꯥꯔꯤ ꯐꯦꯕꯋꯥꯔꯤ ꯃꯥꯔꯆ ꯊꯥ ꯑꯍꯨꯝꯗꯤ ꯂꯩꯕ꯭ꯔꯥ ꯃꯔꯝꯗ ꯅꯪ
ꯎꯝ ꯎꯝ ꯅꯦꯠꯋꯥꯛꯁꯨ ꯐꯠꯇꯦ ꯏꯁꯤꯡꯁꯨ ꯐꯠꯇꯦ
ꯃꯣꯏ ꯀꯩꯅꯣ ꯀꯣꯂꯦꯁ ꯑꯩꯈꯣꯏꯗꯣ ꯀꯣꯂꯦꯁ ꯀꯩꯅꯣ ꯃꯔꯝꯗ ꯒ꯭ꯔꯦꯖ꯭ꯨꯌꯦꯁꯟ ꯈꯣꯏꯗꯣ ꯐꯣꯟ ꯄꯥꯏꯕ ꯌꯥꯕ꯭ꯔꯅꯦ ꯀꯩꯅꯣꯗ ꯍꯣꯁꯇꯦꯜꯒꯨꯝꯕꯗ ꯑꯣ ꯑꯣ ꯃꯣꯏ ꯃꯣꯏꯗꯤ ꯈ꯭ꯔꯗꯤ ꯏꯁꯇ꯭ꯔꯤꯛ ꯑꯣꯏꯔ ꯃꯥꯜꯂꯦ
ꯎꯝ
ꯅꯪꯗꯣ ꯀꯩꯅꯣ ꯏꯝꯐꯥꯜꯗ ꯂꯩꯔꯒ ꯐ꯭ꯔꯤ ꯑꯣꯏꯃꯟꯒꯅꯨꯀꯣ ꯑꯣꯏꯃꯜꯂꯗꯤ ꯂꯥꯏꯔꯤꯛ ꯀ ꯑꯝꯇ ꯄꯥꯅꯤꯡꯉꯔꯣꯏ ꯃꯤ ꯑꯣꯏꯔꯣꯏꯀꯣ ꯍꯣꯢ ꯃꯤ ꯑꯇꯩ ꯀꯩꯅꯣ ꯇꯧꯔꯁꯨ ꯅꯪꯗꯤ ꯐꯖꯅ ꯇꯧꯗꯕꯅꯤꯍꯦ
ꯇꯧꯒꯅꯤꯍꯦ
ꯅꯪꯕꯨꯗꯤ ꯊꯥꯖꯩꯌꯦꯗ ꯍꯣꯏ ꯐꯕꯅꯤꯅꯀꯣ
ꯑꯣ ꯍꯣꯔꯦꯟ ꯇꯧꯔꯛꯀꯦ ꯀꯣ
ꯑꯥ ꯑꯥ ꯃꯪ ꯐꯔꯁꯤꯀꯣ
ꯑꯥꯎ ꯃꯪ ꯐꯥꯔꯁꯦ
ꯎꯝ ꯎꯝ